ꯊ ꯅꯨꯡꯉꯥꯏꯔꯤꯌꯦ ꯑꯗꯨ ꯄꯥꯏꯌꯣ ꯑꯗꯨꯝ
ꯍꯣꯏ ꯄꯥꯏꯒꯦ
ꯑꯩ ꯅꯪꯒ ꯆꯞ ꯃꯥꯟꯅꯩꯌꯦ ꯍꯍꯍꯍ ꯑꯩ ꯐꯥꯝꯃꯤꯌꯦ
ꯐꯝꯕ ꯅꯨꯡꯉꯥꯏꯕ꯭ꯔ
ꯑꯩꯒꯤ ꯐꯣꯟꯗꯨꯅꯦ ꯇꯥꯗꯦꯉꯣ ꯌꯥꯝ ꯀꯟꯅ ꯐꯨꯜ ꯍꯧꯒꯠꯂꯁꯨ ꯇꯥꯗꯦꯉꯣ
ꯑꯩꯁꯨꯅꯦ ꯆꯞ ꯃꯥꯟꯅꯩ
ꯅꯪ ꯈꯤꯇꯪ ꯇꯥꯕ꯭ꯔ
ꯑ ꯈꯤꯇꯪ ꯇꯥꯏ ꯌꯥꯝ ꯇꯥꯗꯦ
ꯑꯁꯤ ꯑꯁꯤ ꯏꯁꯩ ꯀꯟ ꯊꯥꯏꯁꯤ ꯀꯅꯥ ꯑꯣꯏꯗꯣꯏꯅꯣ
ꯃꯊꯟꯇ ꯍꯥꯏꯗ꯭ꯔ ꯈꯪꯗꯦ ꯁꯦ
ꯑꯗꯨꯅꯦ ꯅꯨꯡꯁꯥ ꯁꯥꯈꯔ꯭ ꯀꯟꯁꯤꯗ ꯌꯛ ꯂꯥꯎꯔꯀꯥꯟ ꯁꯤꯗ ꯑꯩꯅ ꯅꯨꯡꯁꯥ ꯈꯨꯁꯥꯁꯦ ꯀꯩꯅꯣ ꯃꯣꯏ ꯇꯧꯏꯁꯤꯕꯣ ꯌꯥꯝ ꯍꯧꯃꯟꯈ꯭ꯔꯦ ꯍꯥꯏꯕ
ꯑ ꯇꯥꯏꯌꯦ ꯃꯤ ꯇꯥꯅꯤꯡꯉꯝꯅꯤ ꯈꯦꯗꯦ ꯇꯥꯅꯤꯡꯉꯝꯃꯣꯏ
ꯑꯗꯒꯤ ꯏꯁꯩ ꯅꯨꯡꯉꯥꯏꯕ ꯊꯥꯕꯁꯨ ꯅꯠꯇꯕ
ꯅꯠꯇꯦ ꯑꯁꯤ ꯑꯁꯤ ꯊꯥꯏꯖꯦ ꯉꯥꯎꯕꯔꯣ ꯋꯥꯕ
ꯋꯥꯗꯦ
ꯌꯥꯍꯧꯃꯟꯒ꯭ꯔꯥꯡ
ꯑ ꯍꯁ ꯊ ꯃꯖꯗ ꯁ ꯄꯣꯂꯨꯁꯟ ꯊ ꯎ ꯅ ꯏꯁ ꯄꯔꯨꯁꯅꯦꯕ
ꯃꯥꯅꯦ ꯅꯨꯡꯁꯥꯁꯤꯒ ꯃꯣꯏ ꯃ ꯄꯣꯈꯥꯏꯔ ꯑꯃ ꯃꯥ ꯂꯩ ꯑꯗ ꯍꯧꯛ ꯀ꯭ꯋꯥ ꯃ ꯀꯅꯥꯃ ꯆꯥꯅꯄꯥꯣꯅꯗ ꯍꯥꯏꯌꯥꯝ ꯃ ꯃꯥꯅ ꯇꯥꯅ
ꯑꯁꯤꯒꯤ ꯑꯥꯔꯇꯤꯁꯁꯦ ꯏꯁꯩ ꯁ ꯅꯨꯄꯥꯁꯦ ꯊꯣꯛꯂꯛꯑꯒ ꯏꯁꯤꯡ ꯈꯔꯥꯡ ꯉꯥꯏꯔꯛꯇꯣꯏꯅꯦ
ꯑꯣ ꯑꯖꯤ ꯍꯥꯏ ꯋꯥꯟꯗꯣ ꯍꯥꯏꯔꯛꯇ꯭ꯔꯤꯕꯧꯅꯤ ꯎꯝꯍꯝ꯫ ꯃꯤ ꯇꯪꯂ ꯐꯥꯒꯜ
ꯀꯣꯏ ꯊꯥꯎ ꯅꯥꯀꯟꯗꯩ ꯑꯝꯖꯨ ꯈꯣꯡꯖꯜꯂꯛꯑꯦ꯫
ꯁꯔꯦꯅꯤꯕ ꯅꯪ ꯍꯣ ꯇꯨꯁꯟ ꯆꯠꯇꯨꯔꯣ?
ꯆꯠꯇꯨꯏꯟ꯫ ꯆꯥꯄꯣꯠ ꯆꯥꯎꯁꯦ ꯍꯥꯢꯔꯣ?
ꯎꯝ ꯌꯥꯏ ꯌꯥꯏ ꯅꯪ ꯄꯩꯁꯥ ꯄꯨꯊꯣꯛ ꯇꯥꯕ꯫
ꯌꯥꯢꯌꯦ ꯑꯆꯥꯄꯣꯠ ꯆꯥꯄꯣꯠ ꯂꯨꯄꯥ ꯀꯨꯟ ꯄꯥꯢꯔ ꯂꯣꯢꯔꯦ ꯀꯩꯗꯧꯔꯒꯦ ꯑꯗꯣ ꯂꯨꯄꯥ ꯇꯔꯥ ꯇꯔꯥꯢ ꯀꯩꯅꯣꯝ ꯆꯥꯄꯣꯠ ꯂꯣꯢꯔꯦ꯫
ꯊꯪꯅꯕ ꯗꯨꯀꯥꯟ ꯑꯝꯗ ꯆꯪꯉꯨꯔꯕꯣ ꯍꯥ?
ꯂꯨꯄꯥ ꯀꯨꯟꯅ ꯀꯣꯟꯅꯔꯣꯢꯗ꯭ꯔꯥꯕꯥ?
ꯍꯣꯏ ꯑꯗꯨꯅ
ꯁꯤꯡꯖꯨꯗꯣ ꯂꯨꯄꯥ ꯇꯔꯥꯒꯤ ꯑꯅꯤ ꯃꯣꯔꯣꯛ ꯊꯥꯛꯄ ꯑꯃ ꯊꯥꯛꯇꯕ ꯑꯃ ꯫
ꯅꯠꯇ꯭ꯔ ꯉꯔꯥꯡ ꯁꯤꯖꯨꯗꯣ ꯆꯥꯎꯁꯤꯔꯥ?
ꯉꯔꯥꯡꯒꯤꯗꯣ?
ꯍꯣꯏ
ꯉ
ꯑꯅ ꯀ ꯆꯄꯗꯇ ꯈꯤꯇꯪ ꯉꯅ ꯂꯣꯏꯁꯤꯜꯂꯒꯅꯦ
ꯀꯅꯥꯗ ꯂꯩꯒꯅ
ꯃꯔꯥꯡꯒꯤꯗꯣ ꯉꯔꯥꯡꯒꯤꯅꯦꯅꯦ ꯑꯩꯗꯤ ꯉꯔꯥꯡꯒꯤꯗꯣ ꯍꯥꯎꯋꯦꯕꯀꯣ ꯑ ꯆꯤꯊꯕꯤꯒꯤꯁꯨ ꯍꯥꯎꯋꯦꯗꯝꯕ ꯀꯔꯝꯕꯅ ꯍꯦꯟꯒꯦ ꯈꯪꯗꯦ ꯍꯥꯏꯕ ꯅꯪ ꯅꯪ ꯀꯔꯝꯕꯅ ꯍꯦꯟꯅ ꯄꯥꯝꯃꯤ ꯍꯥꯏꯕ
ꯑꯗꯣ ꯑꯩ ꯉꯔꯥꯡꯁꯨ ꯍꯥꯎꯗꯤ ꯍꯥꯎꯋꯦ ꯑꯗꯨ ꯀꯩꯅꯣꯝ ꯇꯧꯋꯦ ꯀꯩꯅꯣꯝ ꯇꯧꯗꯦ ꯀꯣꯊꯣꯏꯕꯤꯗꯨꯁꯨ ꯍꯥꯎꯋꯦ ꯀꯣꯊꯣꯏꯕꯤꯗ ꯍꯦ ꯄꯥꯝ ꯃꯥꯜꯂꯦꯗ
ꯍꯣꯏ ꯃꯥꯅꯅꯦ ꯁꯤꯡꯁꯨ ꯁꯤꯝꯄꯜ ꯑꯣꯏꯀꯣ ꯑꯃꯗꯨꯅꯅꯦ ꯌꯥꯗꯤ ꯌꯥꯔꯒ ꯀꯩꯗꯤ ꯁꯣꯏꯅ ꯍꯥꯏꯔꯒ ꯃꯥꯅ ꯃꯣꯔꯣꯛꯀꯥ ꯃꯌꯥꯝ ꯍꯦꯟꯖꯤꯟꯕꯗ ꯈꯪꯕꯔꯥ ꯑꯗꯨꯒꯤ ꯈꯔꯛꯅꯔꯒ ꯇꯣꯛꯄꯗꯣ ꯑꯗꯨ
ꯍꯥꯎꯅꯕꯨꯗꯤ ꯍꯄꯆꯩꯗ ꯃꯥꯁꯨ ꯑꯗꯨ ꯈꯤꯇꯪ ꯈꯌꯥꯛꯅꯕ ꯋꯥꯅꯤ
ꯑꯩꯁꯨ ꯑꯩꯈꯣꯏ ꯃꯥꯡ ꯍꯥꯏꯔꯦ ꯐꯣꯟ
ꯎꯝ ꯀꯣꯏ ꯆꯠꯅꯤꯡꯉꯦ꯫
ꯀꯥꯏꯗ
ꯑꯦꯅꯤꯋꯥꯔ
ꯀꯅꯗ ꯀꯅꯗ ꯍꯥꯏ ꯍꯥꯏꯅ ꯑꯦꯅꯤꯗ ꯍꯥꯏꯕꯅꯦ ꯍꯧꯖꯤꯛ ꯍꯥꯏꯕꯗꯣ
ꯑꯆꯥꯄꯣꯠ ꯆꯥ ꯆꯠꯅꯤꯡꯉꯦ꯫ ꯅꯪ ꯕꯦꯀꯔꯤꯗ ꯑꯆꯥꯄꯣꯠ ꯃꯤ ꯑꯆꯥꯄꯣꯠ ꯆꯥꯥꯕ ꯂꯥꯛꯅꯕꯗꯣ ꯅꯪ ꯆꯠꯅꯤꯡꯕ꯭ꯔꯥ ꯕꯥꯀꯔ꯭ꯤꯗ
ꯕꯥꯀꯔ꯭ꯤ ꯗ
ꯕꯦꯀ꯭ꯔꯤꯗ ꯉꯔꯥꯡ ꯃꯤ ꯃꯌꯥꯝ ꯐꯝꯃꯒ ꯑꯆꯥꯄꯣꯠ ꯆꯥꯍꯧꯕꯗꯣ ꯅꯪ ꯅꯪ ꯆꯠꯅꯤꯡꯕꯔ꯭ꯕ ꯅꯠꯇꯤꯌꯦ ꯀꯩꯁꯥꯝꯄꯥꯠ
ꯀꯅꯥ ꯀꯅꯥꯒ ꯆꯥꯗꯣꯏꯕ
ꯃꯥ ꯆꯠꯅꯤꯡꯉꯗꯤ ꯃꯃꯥꯅꯦ ꯅꯪꯅꯦ ꯑꯩꯅ ꯄꯨꯂꯞ ꯍꯧꯥꯔ ꯆꯠꯇꯨꯏꯕ
ꯀꯩꯁꯥꯝꯄꯥꯠ ꯇꯥꯁꯨ ꯅꯠꯇꯅ
ꯑꯩ ꯆꯅꯤꯡꯗꯦ ꯀꯅꯅꯥ ꯆꯥꯅꯒꯦ
ꯃꯤ ꯌꯥꯝ ꯆꯥꯍꯎꯏꯗꯨꯗꯤ ꯐꯝ ꯃꯁꯥ ꯅꯥꯟ ꯅꯥꯟꯅ ꯂꯥꯛꯑ ꯕꯦꯀ꯭ꯔꯤ ꯑꯆꯄꯣꯠ ꯆꯥꯍꯧꯏꯗꯨꯗꯤ
ꯑꯦ ꯑꯍꯟ ꯉꯇꯅꯤ
ꯑꯍꯟꯗꯨꯅꯦ ꯍꯥꯏꯖꯦ
ꯕꯦꯛꯀꯔ꯭ꯤꯅ
ꯑꯗꯨ ꯅꯪ ꯆꯥꯅꯤꯡꯉꯥꯗꯤ ꯆꯎꯁꯤꯔꯥ ꯍꯡꯒꯦ ꯇꯧꯅꯦ ꯑꯩ ꯍꯥꯎꯕꯒꯤ ꯅꯠꯇꯦ ꯃꯤꯂꯤ ꯃꯤ ꯌꯝ ꯂꯥꯛꯅꯕꯗꯨꯗꯒꯤ ꯁꯨꯝ ꯑꯗꯨꯒꯤ ꯋꯥꯈꯟꯗꯅꯦ
ꯑꯗꯣ ꯑꯗꯨꯒꯤ ꯅꯥꯀꯟꯒꯤ ꯀꯩꯅꯣꯒꯤꯗꯨꯅ ꯍꯦꯟꯅ ꯅꯨꯡꯉꯥꯏꯗꯣꯏ ꯃꯥꯟꯗ꯭ꯔꯥ ꯍꯥꯎꯋꯦ ꯕꯦꯀ꯭ꯔꯤꯗ
ꯂꯤꯛꯂꯥꯒꯤ ꯅꯨꯡꯉꯥꯏꯇꯦ ꯑꯗꯣ ꯍꯥꯎꯋꯦꯗꯨꯖꯨ ꯇꯜꯂꯦꯗ ꯑꯃꯨꯛ ꯑꯦꯝ ꯌꯨ ꯒꯤ ꯂꯤꯛꯂꯥꯒꯤꯗꯨꯒ ꯆꯞ ꯃꯥꯟꯅꯗ꯭ꯔ ꯑꯗꯨꯝ ꯍꯥꯏꯐꯦꯠ ꯃꯣꯏꯗ ꯀꯩ ꯑꯍꯦꯟꯕ ꯌꯥꯎꯗꯣꯔꯤꯒꯦ ꯅꯠꯇ꯭ꯔꯥ
ꯆꯞꯃꯥꯟꯅꯩꯌꯦ
ꯀꯩ ꯕꯤꯠꯇ ꯍꯣꯏ ꯃꯣꯏ ꯊꯥꯎ ꯆꯥꯅꯤꯡꯗꯕ ꯀꯥꯡꯕꯨꯒꯩꯒꯤ ꯑꯗꯨ ꯆꯞ ꯆꯥꯔꯦ ꯑꯗ ꯈꯣꯏꯗꯤ ꯕꯤꯠ ꯂꯩꯇꯦ ꯍꯥꯏꯕ ꯑꯌꯨꯛꯇꯨ ꯆꯥꯝ ꯆꯥꯝꯅꯤ ꯅꯨꯡꯊꯤꯟ ꯅꯨꯡꯗꯥꯡ ꯋꯥꯏꯔꯝꯗꯨꯗ
ꯑꯩ ꯑꯩꯈꯣꯏꯁꯨ ꯆꯥꯎꯁꯤꯔꯥ ꯁꯤꯅꯤ
ꯆꯠꯂꯣꯍꯦ ꯃꯤ ꯌꯝ
ꯑꯁ ꯑꯗ ꯑꯦꯝ ꯌꯨ ꯗꯨꯗꯤ ꯌꯥꯝ ꯏꯁꯇꯦꯟꯗꯔꯀꯤ ꯇꯥꯏꯞꯇ ꯕꯦꯀ꯭ꯔꯤꯗ ꯆꯅꯩ ꯍꯣꯡꯗꯤ ꯍꯣꯡꯕꯀꯣ
ꯅꯠꯇꯦ ꯑꯗ ꯑꯥ ꯈꯪꯉꯦ ꯍꯣꯏ ꯑꯗꯣ ꯍꯥꯎꯇꯦꯕ ꯅꯠꯇ꯭ꯔ
ꯎꯝ ꯈꯔ ꯕꯦꯀ꯭ꯔꯤ ꯄꯣꯠ ꯆꯅꯤꯡꯗꯕꯒꯤꯅꯦ
ꯑꯗ ꯃꯣꯏ ꯆꯪꯉꯤ ꯄꯩꯁꯥ ꯌꯥꯝ ꯀꯟꯅ ꯌꯥꯎꯗꯕ ꯀꯥꯡꯕꯨ ꯉꯥꯛꯇꯅꯦ ꯀꯩꯅꯣꯅ ꯍꯦꯟꯅ
ꯍꯣꯏ ꯍꯣꯏ ꯄꯩꯁꯥ ꯌꯥꯝ ꯀꯟ ꯇꯥꯗꯕꯅꯦ ꯃꯣꯏꯖꯨ ꯆꯥ ꯑꯝ ꯊꯛꯑꯅꯤ ꯆꯥꯄꯣꯠ ꯑꯝ ꯆꯔꯥꯅꯤ
ꯑꯗꯨꯅꯦ ꯍꯥꯏꯖꯦ ꯍꯥꯏꯗꯤ ꯀ ꯇ ꯑꯣꯏꯣꯏꯗꯅ ꯃꯣꯏ ꯃꯣꯏꯒꯤꯗꯨꯅꯅꯦ ꯃꯌꯥꯝ ꯆꯥꯔ ꯂꯨꯄꯥ ꯆꯥꯝꯃ ꯆꯅꯤ ꯆꯪꯉ ꯇꯥꯔꯃꯤꯅ ꯆꯅꯤꯕꯨꯨ ꯐꯥꯗꯦ ꯑꯁ ꯑꯁꯣꯝꯒꯤꯗꯨꯗꯤ ꯍꯥ
ꯑꯁꯁꯤꯕꯥꯗ ꯔ ꯇꯁꯔꯤ ꯀꯥꯏ ꯀꯁꯦ ꯀꯣꯕꯁ ꯆ ꯀꯅꯥꯟ ꯆꯀꯅ
ꯃꯔ ꯎꯝ
ꯃꯥ ꯅꯪ ꯅꯪꯅ ꯅꯪꯁ ꯊꯦꯀꯣ
ꯐꯛꯇ ꯅ ꯁꯤꯜꯄꯤ ꯀꯧꯕꯕꯨ ꯃꯟꯇ꯭ꯔ
ꯀꯣꯏꯗꯤ
ꯃꯦ ꯍꯥꯞ ꯅꯗ꯭ꯔꯥ ꯕꯤꯖꯤꯦꯅꯤ ꯂꯩꯕꯒꯥꯏꯗ ꯌꯥꯌꯥ
ꯅꯨꯄꯤꯅ ꯅꯨꯄꯥ ꯀꯧꯕ ꯅꯄꯥꯔ ꯅꯨꯄꯤ ꯀ
ꯃꯥꯅꯦ ꯑ ꯅꯨꯨꯄꯤ ꯈꯣꯏꯔꯅꯤ
ꯅꯅ ꯄ ꯀꯒꯅ ꯄꯅ ꯄꯤ ꯀꯕꯨ
ꯅ ꯅ ꯍꯣꯏ ꯅꯕꯨ ꯅꯨꯄꯥ ꯀ ꯅꯨꯄ ꯅ ꯅꯨꯄꯤ ꯀ ꯅ ꯀ ꯎ ꯅꯨꯄꯜꯣ ꯍꯣꯏ ꯅ ꯑꯩ ꯉꯁꯥꯏ ꯑꯩꯗꯤ ꯉꯁꯥꯏꯅꯦ ꯑ ꯉꯁꯥꯏ ꯑꯃ ꯅꯪꯅ ꯑꯁꯤꯒꯤ ꯃꯥꯅ ꯉꯥꯡꯕꯤꯈꯤꯕꯗꯣ ꯑ ꯃꯥꯒꯤꯗꯣ ꯆꯪꯉꯒ ꯌꯦꯡꯉꯣ ꯃꯥ ꯀꯦ ꯇꯔ ꯇꯗꯣ
ꯍꯜꯂꯣꯗ ꯐ ꯀꯦ ꯀꯗ ꯑꯗ ꯃꯥ ꯁꯤꯌꯥꯔ ꯃꯌꯥꯝ ꯇꯧꯋꯦꯕꯀꯣ ꯅꯨꯡꯇꯤꯒꯤ ꯂꯥꯏꯛ ꯀ ꯇꯧꯍꯧꯗꯕ
ꯑ ꯍ ꯍ
ꯎꯝ ꯎꯝ ꯑꯁ ꯑꯩꯗꯣ ꯑꯩꯗꯤ ꯑꯩꯒꯤ ꯇꯣꯂꯣꯞ ꯐꯣꯡꯉꯀꯥꯟꯗ ꯑꯣꯏꯅ ꯑꯗꯨꯝ ꯆꯠꯂꯒꯦꯅ ꯑꯩ ꯍꯥꯏꯗꯤ ꯆꯠꯂꯒꯦ ꯍꯥꯏꯗꯨꯅꯦ ꯑꯦꯝ ꯌꯨꯒꯤꯗꯣ ꯅꯠꯇ꯭ꯔꯣ ꯖꯣꯟ ꯈꯠꯇ꯭ꯔꯥ ꯑꯦꯝ ꯌꯒꯤ ꯆꯛꯀꯗꯕ ꯂꯩꯕꯗ ꯇꯣ ꯂ ꯇ ꯂ ꯐ ꯀ ꯐꯠꯇ꯭ꯔꯥ
ꯎꯝ
ꯑꯗꯣ ꯑꯩꯗꯤ ꯀꯌ꯭ꯨꯝ ꯍꯥꯏꯗꯔ꯭ꯦ
ꯅꯪ ꯇꯣ ꯐꯪꯕꯔꯥ ꯆꯦ ꯑꯦꯝ ꯌꯨꯒꯤ
ꯑꯩꯁꯦ ꯀꯩꯗꯩꯔꯥꯒꯦ ꯄꯨꯟꯒꯦ ꯅꯪ ꯄꯨꯟꯅꯤꯡꯉꯤꯔꯣ ꯀꯩ ꯍꯧꯖꯤꯛ ꯄꯨꯅꯤꯉꯤꯔꯣ ꯍꯥꯏꯕ
ꯃꯣꯏ ꯀꯥꯟ ꯍꯥꯏꯃꯦꯟꯕꯩ ꯅꯤꯅꯦ ꯃꯣꯏꯅ ꯆꯠꯂꯁꯤ ꯆꯠꯁꯤ ꯆꯠꯁꯤ ꯆꯠꯁꯤ ꯆꯠꯁꯤ
ꯑꯣ ꯑꯗꯨꯗꯤ ꯅꯪ ꯊꯧꯕꯥꯜ ꯆꯠꯂꯔꯣꯏ ꯎꯝ ꯍꯣꯏ ꯑꯗꯨꯗꯤ ꯀꯩꯁꯨ ꯀꯥꯏꯗꯦ ꯀꯩꯅꯣꯗꯤ
ꯊꯨꯅꯥ ꯍꯂꯦ ꯃꯣꯏ ꯋ꯭ꯥꯊꯤ ꯈꯔꯥ ꯉꯪꯅꯔꯒ ꯐꯣꯇꯣ ꯈꯔꯥ ꯅꯝꯃꯒ ꯈꯪꯗꯦ ꯍꯥꯏꯕ ꯑꯃꯁꯤꯗꯤ ꯑꯃꯁꯤꯗꯤ ꯑꯦꯝ ꯌꯨꯗ ꯂꯩꯕꯅꯤꯅ